ꯇꯥꯕ꯭ꯔꯣ
ꯇꯥꯔꯦ ꯇꯥꯔꯦ ꯍꯧꯛꯅ ꯑꯃꯨꯛ ꯈꯔ ꯁꯦꯡꯅ ꯇꯥꯏ
ꯑꯣ ꯑꯗꯨ ꯁꯦꯡꯒꯅꯤꯀꯣ ꯑꯗꯨꯝ ꯁꯦꯡꯕꯅꯦ ꯋꯥ ꯉꯥꯡꯕꯗ ꯆꯨꯝꯅ ꯑꯗꯨꯝ ꯉꯥꯡꯉꯒꯗꯤ ꯑꯗꯨꯝ ꯁꯦꯡꯕꯅꯦꯕꯀꯣ ꯑꯗꯣ ꯅꯡꯁꯦ ꯀꯩꯅꯣ ꯇꯧꯕ꯭ꯔꯣ ꯉꯁꯤ ꯀꯔꯤ ꯋꯥꯔꯤꯗ ꯆꯠꯁꯦ ꯍꯥꯏꯅꯣ ꯀꯩꯅꯣꯝꯗ ꯆꯠꯄꯅꯗꯤ ꯐꯗꯧ ꯃꯥꯜꯂꯦ
ꯎꯝ ꯑꯦ ꯉꯁꯥꯏꯗꯨꯗꯤ ꯌꯥꯝ ꯄꯤꯛꯅ ꯇꯥꯔꯝꯕꯩꯅꯤꯍꯦ ꯑꯩꯅ ꯍꯥꯏꯗꯣ ꯑꯩꯅ ꯑꯦ ꯂꯤꯂꯥ ꯍꯡꯒꯦ ꯇꯧꯔꯝꯕꯅꯤꯗ ꯑꯗꯨꯅ
ꯑ ꯑꯗꯨ ꯌꯥꯔꯦ ꯂꯤꯂꯥꯒꯤ ꯂꯤꯂꯥꯒꯤ ꯃꯇꯥꯡꯗꯤ ꯊꯨꯞꯆꯤꯟꯈ꯭ꯔꯁꯦ ꯑꯇꯣꯞꯄ ꯑꯇꯣꯞꯄ ꯑꯃ ꯑꯣꯏꯅ ꯄꯨꯊꯣꯂꯛꯑꯒꯦ ꯑꯩ
ꯎꯝ ꯍꯥꯏꯔꯣ
ꯀꯩꯅꯣ ꯇꯧꯕꯅꯦ ꯑꯣꯖꯥ ꯑꯣꯏꯔꯝꯕꯁꯦ ꯑꯩꯈꯣꯏꯒꯤ ꯀꯃꯥꯏ ꯀꯃꯥꯏ ꯇꯧꯒꯦ ꯍꯥꯏꯗꯤ ꯁꯥꯇ꯭ꯔ ꯊꯦꯡꯅꯕ ꯃꯇꯝꯗ ꯀꯔꯤ ꯀꯔꯝ ꯀꯔꯝꯕ ꯃꯈꯜꯒꯤ ꯁꯥꯇ꯭ꯔ ꯊꯦꯡꯅꯔꯛꯄꯒꯦ ꯑꯗꯨ ꯈꯔ ꯍꯥꯏꯕꯤꯌꯨꯅꯦ
ꯑ ꯑꯗꯨ ꯑꯇꯣꯞꯄ ꯑꯃ ꯍꯉꯛꯑꯣ ꯑꯗꯨ ꯑꯩ ꯃꯤꯅ ꯑꯩ ꯅꯉꯣꯟ ꯃꯃꯥꯡꯗꯁꯨ ꯍꯥꯏꯈ꯭ꯔ
ꯑꯩꯅ ꯁꯤꯗ ꯍꯉꯤ ꯄꯣꯠꯁꯦ ꯅꯉꯣꯟꯗ ꯅꯡꯅ ꯑ ꯖꯦꯛꯂꯤ ꯍꯥꯏꯗꯧ ꯅꯠꯇꯦꯀꯣ ꯅꯡꯅ ꯑꯗꯨꯝ ꯅꯡꯅ ꯁꯦꯝꯃꯒ ꯑꯗꯨꯝ ꯁꯥꯔꯒ ꯈꯡꯗꯧ ꯉꯥꯛꯇꯅꯤ ꯑꯗꯒꯤ ꯅꯡ ꯅꯡ ꯅꯡ ꯑꯗꯨꯅꯤ ꯅꯡ ꯇꯧꯔꯝꯃꯤꯗꯣ ꯑꯗꯨꯗꯅꯤ ꯅꯡ ꯇꯧꯔꯝꯃꯤꯗꯨ ꯑꯗꯨꯗꯅꯦ ꯍꯥꯏꯔꯒ ꯀꯩꯝꯇ ꯍꯩꯃꯥ
ꯑꯗꯨ ꯍꯉꯥꯒꯨꯅꯣ ꯍꯥꯏ
ꯍꯣꯏ ꯌꯥꯔꯦ ꯑꯗꯨꯗꯤ ꯅꯡꯅ ꯅ ꯅꯡꯅ ꯑꯄꯥꯝꯕ ꯑꯃ ꯍꯥꯏꯔꯛꯑꯣ ꯑꯗꯨꯗꯤ ꯌꯥꯔꯦ
ꯀꯔꯤꯅꯣ ꯈꯡꯗꯦ ꯑꯩ ꯅꯣꯡ ꯃꯃꯥꯡꯗꯁꯨ ꯍꯥꯏꯒꯦꯔꯥ ꯑꯗꯨꯝꯕꯗꯣ ꯑꯩ ꯋꯥꯔꯤ ꯁꯥꯟꯅꯗꯦ ꯍꯥꯏꯗ ꯁꯥꯟꯅꯒꯦꯔꯥ ꯀꯩꯅꯣ ꯇꯧꯒꯣꯏꯔꯥ ꯇꯧꯒꯣꯏꯗ꯭ꯔꯥ ꯑꯗꯨꯛ ꯁꯦꯡꯅ ꯍꯥꯏꯕ ꯌꯥꯝꯥꯟꯁꯨꯅ ꯉꯔꯥꯡ ꯅꯍꯥꯟ ꯊꯣꯛ ꯍꯥꯏꯔꯦ
ꯅꯡ ꯃꯤꯒꯤ ꯃꯃꯤꯡ ꯄꯟꯒꯅꯨ ꯍꯥꯏꯕ ꯃꯤꯒꯤ ꯃꯃꯤꯡ ꯄꯟꯒꯅꯨ ꯍꯥꯏꯕ ꯃꯤꯒꯤ ꯃꯃꯤꯡ ꯄꯜꯂꯗꯤ ꯁꯤꯅ ꯁꯤꯅꯤ ꯁꯤꯅ ꯁꯤꯅꯤ ꯑꯗꯣ ꯃꯤꯅ ꯈꯡꯗꯣꯔꯤꯕ ꯀꯩꯝꯇ ꯄꯟꯗꯕꯤꯗ ꯁꯥꯟꯅꯕꯁꯤꯗꯅꯦ ꯅꯡꯒꯤ ꯈꯡꯟꯖꯦꯜ ꯈꯡꯕ ꯃꯤ ꯑꯃ ꯑꯅꯤ ꯈꯛꯇꯅꯤ ꯊꯦꯡꯅꯗꯣꯏꯁꯦ ꯀꯩꯁꯨ ꯃꯤ ꯑꯄꯣꯄꯅꯗꯤ ꯈꯡꯗꯧ ꯅꯠꯇꯦ ꯍꯥꯏꯕ ꯒ꯭ꯌꯥꯟ ꯇꯥꯔꯕ ꯑꯗꯨꯅ ꯄꯟꯗꯕꯤꯗ ꯑꯗꯨꯝ ꯍꯥꯏꯌꯣꯕ
ꯍꯣꯏ ꯍꯣꯏ ꯍꯣꯏ ꯍꯀꯤꯗꯣ ꯍꯣꯏ ꯅꯦ
ꯑꯥ ꯁꯣꯏꯈ꯭ꯔꯦ ꯑꯗꯨꯗꯤ ꯔꯦꯀꯣꯔꯠ ꯂꯩꯈ꯭ꯔꯦ ꯌꯥꯔꯦ ꯁꯣꯏꯈꯤꯕꯗꯨꯗꯤ ꯌꯥꯔꯦ ꯃꯇꯨꯡ ꯇꯥꯕ ꯀꯔꯤ ꯀꯔꯤ ꯍꯥꯏꯅꯤꯡꯈꯩ ꯑꯣꯛꯁꯥꯒꯤ ꯃꯇꯥꯡꯗ ꯇꯧꯁꯦ ꯍꯥꯏꯕ꯭ꯔꯥ ꯁꯟꯁꯥꯒꯤ ꯃꯇꯥꯡꯗ ꯇꯧꯁꯦ ꯍꯥꯏꯕ꯭ꯔꯥ ꯅꯪꯅ ꯑꯄꯥꯝꯕ ꯑꯃ ꯍꯥꯏꯔꯛꯑꯣꯕ
ꯁ ꯅꯣꯡꯅꯤ ꯇꯜꯂꯦꯗ ꯑꯗꯨꯣ
ꯇꯜꯂꯦ ꯍꯥꯏꯔꯦ ꯑꯗꯒꯤ ꯑꯃ ꯐꯪꯉꯤ ꯇꯜꯂꯦ ꯍꯥꯏꯔꯦ ꯅꯪꯅ ꯄꯥꯝꯖꯕ ꯑꯃ ꯍꯥꯏꯔꯛꯑꯣꯕ ꯑꯗꯨꯗꯤ
ꯋꯥꯔꯤꯗꯣ ꯇꯧꯔꯛꯀꯦ ꯉꯥꯏꯈꯣ ꯀꯔꯤꯅꯣ ꯃꯥꯗꯨꯗ ꯑꯗꯨꯝ ꯀꯣꯊ ꯀꯣꯊ ꯉꯥꯏꯍꯥꯛ ꯂꯩꯁꯤꯕꯨ ꯅꯪꯕꯨ ꯑ ꯏꯟꯚꯦꯁꯃꯦꯟꯒ ꯇꯧꯔꯤꯕ꯭ꯔꯣꯅꯦ ꯀꯃꯥꯏꯅ ꯇꯧꯔꯤꯅꯣ ꯍꯪꯒꯦ ꯈꯜꯂꯝꯕꯅꯤ ꯄꯩꯁꯥꯒ ꯇꯨꯡꯁꯤꯜꯂꯤꯔꯕ꯭ꯔꯥ ꯀꯃꯥꯏ ꯇꯧꯒꯦ ꯍꯥꯟꯅ
ꯑꯩꯗꯤꯅꯦ ꯑꯩꯗꯤ ꯌꯨ ꯂꯂꯣꯟꯗꯕꯅꯤꯅ ꯄꯩꯁꯥꯁꯤ ꯀꯌꯥ ꯊꯣꯛꯇꯦꯕꯀꯣ ꯑꯗꯨꯅ ꯄꯩꯁꯥꯁꯦ ꯊꯣꯛꯇꯅꯤꯅ ꯊꯣꯛꯇꯅꯤꯅ ꯇꯨꯡꯁꯤꯟꯐꯝꯗꯨ ꯂꯩꯇꯕꯗꯣ ꯇꯨꯡꯁꯤꯟꯗ꯭ꯔꯅꯤꯅ ꯊꯥꯗꯐꯝꯁꯨ ꯂꯩꯇꯕꯗꯣ ꯑꯗꯨꯃꯥꯏꯅ ꯇꯧꯋꯦ ꯑꯩꯒꯤ ꯑꯣꯏꯅꯗꯤ ꯑꯗꯣ ꯅꯪꯕꯨꯗꯤ ꯄꯩꯁꯥ ꯌꯥꯝ ꯇꯨꯡꯁꯤꯟꯕ ꯀꯜꯂꯦ ꯍꯥꯏꯕ ꯑꯩ ꯑꯗꯨꯝ ꯈꯪꯉꯦ ꯍꯥꯟꯅꯗꯒꯤ ꯆꯥꯕ ꯄꯥꯝꯖꯔꯒꯁꯨ ꯇꯨꯡꯁꯤꯟꯕꯁꯨ ꯌꯥꯝ ꯀꯜꯂꯦ ꯇꯥꯟꯕꯁꯨ ꯌꯥꯝ ꯀꯜꯂꯦꯕꯀꯣ ꯑꯗꯨꯅ ꯑꯗꯨꯝ ꯈꯤꯇꯪ ꯊꯥꯗꯔꯝꯒꯅꯤ ꯁꯦꯚꯤꯡ ꯈꯔ ꯂꯩꯔꯝꯒꯅꯤ ꯑꯗꯨꯝ ꯈꯪꯉꯦ ꯑꯗꯣ ꯁꯣꯝꯗꯤ ꯀꯔꯤ ꯀꯔꯤ ꯕꯤꯖꯤꯅꯦꯁꯇ ꯊꯥꯗꯕꯤꯔꯤꯒꯦ
ꯁ ꯅꯁꯤꯇ ꯐꯥꯗꯗ ꯇꯁꯨꯝ ꯃꯣꯏꯒꯤ ꯏ ꯇꯤ ꯑꯦꯐ ꯍꯥꯏꯗ ꯒꯣꯜꯗꯤꯤ ꯁꯤꯜꯚꯔ ꯈꯤꯇꯪ ꯂꯩꯁꯤꯟꯕꯅꯤꯅ ꯑꯗꯨꯗ ꯑꯩꯅꯆꯤꯟꯜ ꯅꯪꯉꯣꯟꯗ ꯃꯃꯥꯡ ꯑꯦ ꯁꯤ ꯂꯩꯁꯤꯜꯂꯨ ꯍꯥꯏ ꯍꯧꯖꯤꯛꯇꯤ ꯃꯥꯔꯀꯦꯠꯁꯤ ꯇꯥꯔꯤꯕꯅꯤ ꯅꯪꯉꯣꯟꯗ ꯍꯧꯖꯤꯛ ꯂꯩꯅꯤꯡꯉꯁꯨ ꯍꯧꯖꯤꯛ ꯑꯣꯏꯅ ꯂꯩꯔꯣ ꯈꯣꯠꯂꯣ ꯍꯥꯏꯒꯦ ꯇꯧꯔꯝꯕ ꯍꯥꯎꯗ ꯅꯪꯁꯨ ꯈꯪꯉꯤꯅꯦ ꯅꯪ ꯂꯩꯥꯏꯅ ꯂꯥꯏꯟ ꯂꯩꯇꯦ ꯍꯥꯏꯕ ꯉꯃ ꯃꯤꯅꯦꯅ ꯅꯪꯁꯦ ꯅ ꯆꯤꯟꯅꯔꯤ ꯑꯗꯨ ꯁꯦꯡꯉꯨꯅꯦ ꯅꯪꯕꯣ
ꯑꯗꯨ ꯀꯩꯅꯣ ꯅꯪ ꯃꯤ ꯅꯣꯏꯒꯤ ꯅꯣꯏꯒꯤ ꯅꯣꯏꯒꯤ ꯀꯩꯅꯣꯅ ꯅꯣꯏꯒꯤ ꯃꯀꯣꯛ ꯊꯣꯡꯕꯗꯨꯅ ꯁꯅꯥ ꯂꯩꯔꯒꯅꯨ ꯑꯗꯒꯤ ꯑꯗꯨ ꯇꯧꯔꯒꯅꯨꯅ ꯍꯥꯏꯔꯒ ꯅꯪꯅ ꯁꯅꯥ ꯂꯩ ꯍꯥꯏꯁꯤꯕꯣ ꯅꯪ ꯇꯥꯟꯊꯣꯛꯆꯈꯤꯅꯤꯃꯥꯏꯅ
ꯑꯗꯨꯗꯤ ꯅꯪꯒꯤ ꯕꯣꯁꯅꯤꯗꯅ ꯑꯗꯨꯗꯤ ꯑꯗꯨꯗꯤ ꯃꯥꯒꯤ ꯀꯩꯅꯣ ꯇꯧꯔꯛꯑꯕꯩ ꯎ ꯑꯥꯔꯕꯤ ꯑꯥꯏ ꯔꯤꯖꯥꯕ ꯄꯩꯁꯥꯗꯨ ꯐꯣꯔꯦꯟꯒꯤ ꯄꯩꯁꯥꯗꯨꯣ ꯍꯟꯊꯔꯛꯑꯕꯒꯤ ꯃꯥꯅ ꯌꯥꯝ ꯀꯥꯏꯊꯣꯛꯈꯤꯕꯒꯤ ꯑꯗꯨꯅ ꯍꯥꯏꯕꯅꯤꯗꯅ ꯑꯗꯨꯗꯤ ꯎꯄꯥꯏ ꯃꯤ ꯄ꯭ꯔꯣꯞ ꯂꯩ ꯀꯁꯇꯝ ꯗ꯭ꯌꯨꯇꯤ ꯍꯦꯟꯒꯠꯂꯁꯨ
ꯑꯗꯨ ꯀꯩꯅꯣ ꯑꯗꯨ ꯀꯩꯅꯣ ꯇꯧꯗꯨꯅꯦ ꯅꯪꯁꯦ ꯑꯁ ꯏꯪꯂꯤꯁꯇꯒ ꯁꯥꯟꯅꯕ ꯑꯣꯏꯔꯝꯃꯗꯤ ꯅꯪꯅ ꯅꯩꯗꯧꯁꯦ ꯅꯪ ꯍꯦꯛꯇ ꯃꯅꯤꯄꯨꯔꯤꯗ ꯉꯍꯇꯪ ꯁꯥꯟꯅꯁꯦ ꯍꯥꯏ ꯁꯤꯐꯛꯇꯕꯨꯅꯦ ꯍꯦꯛꯇ ꯏꯪꯂꯤꯁꯁꯤꯅ ꯀꯔꯤ ꯀꯔꯤ ꯀꯔꯤꯅꯣ ꯂꯣꯟꯁꯦ ꯅꯍꯥꯟꯈꯩ ꯁꯥꯟꯅꯕꯗ ꯆ ꯃꯅꯦ ꯏꯪꯂꯤꯁꯇ ꯍꯥꯏꯗꯕ ꯄꯣꯠꯇꯣ ꯋꯥꯔꯤ ꯁꯥꯟꯅꯈ꯭ꯔꯒꯗꯤ ꯏꯪꯂꯤꯁꯇ ꯉꯥꯛꯇꯒ ꯍꯥꯏꯔꯛꯑꯦ ꯍꯥꯏꯕ ꯅꯪ ꯅꯩꯗꯤ ꯅꯩꯗꯨꯅ ꯏꯪꯂꯤꯁꯇ ꯁꯥꯟꯅꯍꯜꯂꯝꯃꯗꯤꯀꯣ
ꯅꯠꯇꯦꯕ ꯑꯗꯨꯒꯤ ꯄꯣꯠꯇꯣ ꯍꯥꯏꯗꯤ ꯑꯩ ꯇꯦꯛꯁꯦ ꯃꯅꯤꯄꯨꯔꯤꯗ ꯀꯔꯤ ꯍꯥꯏ ꯈꯪꯗ꯭ꯔꯦ ꯀꯁꯇꯝꯁꯦ ꯃꯅꯤꯄꯨꯔꯤꯗ ꯍꯥꯏ ꯈꯪꯗꯔꯦ ꯑꯗꯨꯑꯣꯏꯗꯤ ꯀꯔꯤ ꯍꯥꯏꯗꯣꯏꯕ
ꯑꯗꯨꯗꯤ ꯑꯩꯁꯨ ꯈꯪꯗꯦꯗ ꯁꯨꯝ ꯍꯥꯏꯔꯤ ꯖꯅꯤꯗ
ꯅꯪꯒꯤ ꯋꯥꯔꯤꯁꯤꯗꯤ ꯑꯆꯨꯝ ꯁꯥꯕꯩ ꯋꯥꯔꯤꯅꯤ ꯂꯥꯜꯂꯁꯨ
ꯂꯥꯜꯂꯁꯨ ꯑꯁꯨꯝ ꯁꯥꯕ ꯍꯥꯏꯗꯤ ꯑꯗꯨꯗꯤ ꯈꯪꯗꯦꯕꯀꯣ ꯑꯩꯁꯨ ꯀꯩ ꯍꯥꯏꯒꯦ ꯇꯧꯕꯇꯕꯨ ꯑꯩꯅ ꯋꯥꯔꯤ ꯁꯥꯕꯗꯗꯤ ꯑꯗꯨꯒꯨꯝꯕꯗꯣ ꯍꯥꯞꯇꯅꯉꯥꯏꯒꯤ ꯑꯣꯏꯅ ꯇꯧꯔꯛꯑꯅꯦꯕ ꯑꯩꯅ ꯍꯥꯏꯕꯗꯤ ꯑꯗꯨꯒꯤ ꯑꯗꯨꯏ ꯄꯣꯠꯇꯣ ꯃꯅꯤꯄꯨꯔꯗ ꯀꯔꯤ ꯀꯧꯏ ꯈꯪꯉꯦ ꯍꯥꯏꯔꯒ ꯑꯩꯅ ꯑꯆꯨꯝꯕ ꯁꯥꯕꯩ ꯋꯥ ꯅꯠꯇꯦꯕ ꯏꯪꯂꯤꯁꯇꯣ ꯄꯛꯑꯒꯅꯨ ꯍꯥꯏꯔꯒꯗꯤ ꯑꯩ ꯑꯗꯨꯒꯨꯝꯕ ꯏꯪꯂꯤꯁ ꯑꯩꯅ ꯑꯩꯅ ꯃꯅꯤꯄꯨꯔꯗ ꯈꯪꯗꯕ ꯄꯣꯠꯇꯨꯗꯤ ꯏꯪꯂꯤꯁꯇ ꯍꯥꯞꯇꯅꯉꯥꯏꯒꯤ ꯑꯣꯏꯅ ꯍꯣꯠꯅꯔꯛꯑꯅꯦꯕ ꯑꯗꯨꯅ ꯋꯥ ꯉꯥꯡꯕꯗ ꯑꯗꯨꯒꯨꯝꯕ ꯋꯥꯍꯩꯗꯨ ꯌꯥꯎꯗꯕꯤꯗ ꯑꯣꯏꯅ ꯁꯤꯖꯤꯟꯅꯅꯤꯡꯉꯥꯏꯒꯤ ꯑꯣꯏꯅ ꯁꯦꯝꯃꯛꯑꯅꯤ ꯍꯥꯏꯕꯅꯤꯗ ꯑꯗꯨ ꯍꯥꯏꯕꯗꯨꯗ ꯑꯩꯅ ꯍꯥꯏ ꯑꯗꯨꯅ ꯑꯩꯅ ꯑꯗꯨꯏꯗꯨꯗ ꯈꯪꯗꯕꯤꯗ ꯑꯐꯕ ꯑꯗꯒꯤ ꯑꯍꯩꯕ ꯁꯥꯕꯒꯤ ꯋꯥ ꯅꯠꯇꯦꯗ ꯃꯔꯨꯞ
ꯑꯩꯅ ꯑꯃꯨꯛ ꯑꯦ ꯑꯩꯅ ꯈꯪꯗ꯭ꯔꯁꯨ ꯃꯥꯅ ꯆꯨꯝꯊꯣꯂꯛꯀꯅꯤ ꯍꯥꯏꯕ ꯋꯥꯈꯟꯁꯤ ꯅꯪꯗꯤ ꯌꯥꯝ ꯈꯪꯍꯜꯂꯤꯗꯅ ꯈꯪꯗ꯭ꯔꯁꯨ ꯑꯗꯨꯒꯤ ꯑꯩꯅ ꯅꯪꯉꯣꯟꯗ ꯁꯨꯝ ꯑꯦ ꯃꯥꯁꯦ ꯍꯥꯏꯔꯛꯇꯣꯔꯦ ꯍꯥꯏꯕꯗꯤ ꯑꯩꯅ ꯁꯨꯝ ꯀꯩꯅꯣ ꯇꯧ ꯍꯣꯏꯁꯨ ꯇꯣꯠꯁꯤꯁꯦ ꯌꯥꯝ ꯀꯩꯅꯣ ꯇꯧꯗꯦ ꯑꯗ ꯁꯅꯥꯗ ꯈꯤꯇꯪ ꯀꯩꯅꯣ ꯇꯧꯔꯤ ꯍꯥꯏꯇꯥꯔꯦ ꯂꯩ ꯑꯗꯩ ꯑꯇꯩ ꯌꯦꯡꯗ꯭ꯔꯦꯗ ꯄꯥꯛ ꯀꯟꯅ ꯌꯦꯡꯕꯁꯨ ꯃꯇꯝꯁꯨ ꯂꯩꯇ꯭ꯔꯦ ꯑꯗꯒꯤ ꯀꯩ ꯀꯩ ꯇꯧꯁꯤꯜꯂꯦ ꯈꯣꯠꯆꯤꯜꯂꯦ ꯍꯥꯏꯗꯅ
ꯑꯗꯨ ꯀꯩꯅꯣꯁꯦ ꯁꯅꯥꯁꯦ ꯁꯅꯥ ꯁꯦ ꯀꯩꯅꯣ ꯑꯣꯏꯅ ꯂꯩꯕ꯭ꯔꯣ ꯀꯦꯖꯤꯗ ꯑꯣꯏꯅ ꯂꯩꯕ꯭ꯔꯥ ꯅꯠꯇ꯭ꯔꯒ ꯃꯥꯒꯤ ꯀꯔꯤ ꯀꯔꯤ ꯃꯣꯏꯒꯤ ꯃꯣꯏꯗꯤ ꯀꯃꯥꯏꯅ ꯁꯤꯖꯤꯟꯅꯒꯦ ꯃꯣꯏꯅ ꯂꯩꯕꯒꯤ ꯆꯥꯡ ꯑꯃ ꯂꯩꯗꯅ
ꯂꯩ ꯂꯩꯕ ꯍꯥꯏꯁꯦ ꯍꯥꯏꯗꯤ ꯃꯣꯏ ꯀꯃꯥꯏꯅ ꯃꯣꯏꯒꯤ ꯁꯦꯝꯃꯛꯏꯕ ꯀꯝꯄꯅꯤꯅ ꯍꯥꯏꯗꯣꯏꯔꯥ ꯃꯣꯏ ꯈꯨꯠꯁꯦꯝꯁꯦ ꯑꯩꯈꯣꯏꯒꯤ ꯃꯣꯏ ꯏ ꯇꯤ ꯑꯦꯐ ꯍꯥꯏꯕ ꯑꯃ ꯂꯩꯌꯦꯕ ꯏ ꯇꯤ ꯑꯦꯐ ꯍꯥꯏꯕ ꯑꯗꯨꯒꯤ ꯍꯥꯏꯗꯤ ꯈꯨꯗꯛꯇ ꯌꯣꯟ ꯌꯥꯕꯒꯤ ꯃꯑꯣꯡꯗꯅꯦꯕ ꯃꯣꯏ ꯃꯥꯔꯀꯦꯠꯇ ꯑꯗꯨꯝ ꯂꯩꯕ ꯑꯗꯨꯒ ꯇꯤ ꯑꯅꯧꯕ ꯊꯣꯛꯈ꯭ꯔꯦ ꯃꯌꯕꯒꯤ ꯂꯩꯔꯤ ꯈꯨꯗꯤꯡꯃꯛꯀꯤ ꯔꯤꯁꯤꯞ ꯔꯤꯁꯤꯞ ꯔꯤꯁꯤꯞ ꯄꯤꯅꯤ ꯕꯤꯜ ꯍꯥꯏꯗꯣꯏꯔꯥ ꯕꯤꯜ ꯄꯤꯅꯤ ꯍꯥꯏꯕ ꯑꯅꯧꯕ ꯂꯣ ꯑꯅꯧꯕ ꯂꯣ ꯍꯥꯏꯗꯣꯏꯔꯥ ꯔꯨꯜ ꯍꯥꯏꯗꯣꯏꯔꯥ ꯑꯃ ꯊꯣꯛꯈꯤꯕꯅꯦꯕ ꯑꯗꯨꯅꯁꯨ ꯑꯗꯨꯅ ꯕꯦꯛ ꯇꯧꯏ ꯍꯥꯏꯕ ꯑꯗꯨꯅ ꯀꯩꯅꯣ ꯇꯧꯋꯤ ꯍꯥꯏꯇꯥꯔꯦ ꯍꯥꯏꯗꯤ ꯑꯦ ꯁꯤ ꯂꯩꯈꯔꯦ ꯃꯥꯒꯤ ꯁꯤꯃꯩ ꯑꯩꯈꯣꯏꯒꯤ ꯁꯦꯟꯇ꯭ꯔꯦꯜ ꯕꯦꯡꯇ ꯂꯩꯔꯤ ꯍꯥꯏꯕꯒꯤ ꯍꯧꯖꯤꯛꯇ ꯊꯣꯛꯄꯅꯦꯕ ꯃꯃꯥꯡꯗꯁꯨ ꯌꯥꯝꯅ ꯗꯤꯖꯤꯇꯦꯜ ꯁꯅꯥꯒ ꯍꯥꯏ ꯂꯩꯇ꯭ꯔꯣ ꯇꯥꯔꯝꯒꯅꯤ ꯑꯗꯨꯗꯁꯨ ꯁ ꯃꯣꯏꯅ ꯑꯗꯨ ꯂꯩꯕ ꯀꯩꯅꯣ ꯇꯧꯋꯤ ꯂꯧꯈꯠꯇꯦ ꯈꯣ ꯍꯥꯏꯗꯤ ꯃꯁꯤꯡ ꯆꯟꯗꯦ ꯍꯥꯏꯕꯒꯤ ꯌꯥꯝ ꯂꯩꯕꯅꯦꯕ ꯍꯧꯅ ꯑꯃꯨꯛ ꯏ ꯇꯤ ꯑꯦꯐꯇ ꯑꯣꯏꯅ ꯃꯤ ꯄꯨꯂꯞꯁꯦ ꯑꯣꯜꯂꯕꯅꯦꯕ ꯑ ꯂꯣꯒꯤꯁꯨ ꯃꯊꯪ ꯂꯣꯗꯁꯨ ꯁꯥꯈꯅꯤꯅ ꯀꯤꯛꯑꯦ ꯑꯣꯀꯤ ꯏ ꯇꯤ ꯑꯦꯐ ꯂꯩꯔꯗꯤ ꯃꯥꯏ ꯏ ꯇꯤ ꯑꯦꯐ ꯍꯥꯏꯕ꯭ꯔꯥ ꯃꯣꯏꯁꯦ ꯑꯗꯨ ꯂꯩꯔꯗꯤ ꯔꯤꯁꯤꯠ ꯄꯤꯅꯤ ꯈꯣꯠꯅꯤ ꯔꯤꯁꯤꯠ ꯍꯥꯏꯗꯤ ꯁꯦꯟꯇ꯭ꯔꯦꯜ ꯕꯦꯡꯅ ꯍꯥꯏꯈ꯭ꯔꯦꯗꯅ ꯍꯧꯖꯤꯛꯇ ꯀꯤ ꯑꯦ ꯁꯦꯟꯇ꯭ꯔꯦꯜ ꯕꯦꯡꯗ ꯁꯅꯥꯁꯤ ꯂꯩ ꯈꯣꯠꯂꯤ ꯍꯥꯏꯗꯤ ꯑꯩꯈꯣꯏꯅ ꯐꯤꯖꯤꯀꯦꯜꯂꯤ ꯍꯥꯏꯗꯤ ꯏꯁꯥꯒꯤ ꯃꯅꯥꯛꯇ ꯂꯩꯇꯅ ꯕꯦꯡꯇꯒꯤ ꯂꯩꯔꯒ ꯊꯝꯃꯤ ꯁꯤ ꯁꯨꯃꯩꯁꯦ ꯁꯨꯃꯩ ꯁꯔꯨꯛꯁꯦ ꯑꯩꯒꯤꯅꯤ ꯍꯥꯏꯕ ꯁꯨꯃꯥꯏꯅ ꯑꯣꯏꯅ ꯍꯧꯖꯤꯛꯇꯁꯤ ꯇꯧ ꯌꯥꯔꯕꯅꯦꯕ ꯁꯦꯟꯇ꯭ꯔꯦꯜ ꯕꯦꯡꯀꯤ ꯋꯥꯔꯤꯅꯤꯀꯣ
ꯑꯣ ꯑꯗꯣ ꯑꯩꯅ ꯍꯪꯉꯤꯁꯤꯅꯅꯦ ꯅꯪ ꯑꯩꯅ ꯍꯪꯉꯤꯗꯨꯗ ꯅꯪꯅ ꯈꯨꯝꯕꯤꯗꯨꯒꯗꯤ ꯆꯥꯟꯅꯗ꯭ꯔꯦ ꯑꯩꯅ ꯍꯪꯉꯤꯁꯤꯅ ꯑꯦ ꯀꯦꯖꯤ ꯑꯃ ꯂꯩꯕꯗ ꯄꯩꯁꯥ ꯑꯁꯨꯛꯅꯤ ꯁꯨꯃꯥꯏꯅ ꯆꯠꯄ꯭ꯔꯥ ꯅꯠꯇ꯭ꯔꯒ ꯃꯣꯏꯅ ꯂꯩꯕꯁꯦ ꯍꯥꯏꯗꯤ ꯄꯣꯏꯟ ꯑꯣꯏꯅ ꯁꯅꯥꯁꯦ ꯄꯣꯏꯟ ꯑꯃ ꯂꯩꯕꯗ ꯂꯨꯄꯥ ꯋꯥꯟ ꯊꯥꯎꯖꯟ ꯑꯣꯏꯅꯤ ꯅꯠꯇ꯭ꯔꯒ ꯁꯨꯃꯥꯏꯅ ꯀꯃꯥꯏꯅ ꯀꯔꯤ ꯃꯦꯖꯔ ꯇꯧꯔꯒ ꯑꯁꯨꯛꯇ ꯀꯌꯥ ꯄꯤ ꯍꯥꯏꯕꯁꯦ ꯀꯌꯥ ꯂꯩ ꯒꯦ ꯍꯥꯏꯔꯒ ꯍꯪꯕꯅꯤꯀꯣ ꯑꯩꯅ ꯍꯪꯉꯤꯕ ꯀꯣꯏꯁꯟꯗꯨꯅ
ꯑꯗꯨꯅꯦꯕꯀꯣ ꯑꯩꯅ ꯍꯥꯏꯁꯦ ꯀꯝꯄꯅꯤ ꯀꯝꯄꯅꯤꯅ ꯀꯩꯅꯣꯒꯤ ꯑꯣꯏꯅ ꯁꯥꯏꯌꯦꯕ ꯍꯥꯏꯗꯤ ꯁꯨꯛ ꯍꯥꯏꯕꯗ ꯑꯩ ꯐꯖꯅꯗꯤ ꯈꯪꯗ꯭ꯔꯦꯕ ꯍꯥꯏꯗꯤ ꯑꯦ ꯃꯣꯏꯁꯤ ꯖꯦꯔꯣ ꯄꯣꯏꯟ ꯋꯥꯟ ꯍꯥꯏꯗꯤ ꯒ꯭ꯔꯥꯝ ꯄꯣꯏꯟ ꯑꯃ ꯍꯥꯏꯗꯣꯏꯔꯥ ꯁꯨꯃꯥꯏꯅ ꯁꯥꯔꯛꯄ ꯑꯗꯨꯗꯤ ꯍꯥꯏꯗꯤ ꯍꯧꯖꯤꯛ ꯍꯧꯖꯤꯛ ꯑꯩꯅ ꯏꯇꯦꯞꯀ ꯍꯥꯏꯁꯤ ꯃꯃꯜ ꯌꯥꯝꯅ ꯇꯥꯕꯅꯦꯕ ꯂꯨꯄꯥ ꯁꯝꯅ ꯍꯥꯏꯗꯤ ꯀꯩꯅꯣꯅꯤꯅ ꯃꯥꯔꯀꯦꯠꯇ ꯂꯩꯕꯅꯤꯅ ꯃꯣꯏꯅ ꯍꯥꯏꯁꯤ ꯁꯔꯨꯛ ꯑꯃꯗ ꯍꯥꯏꯗꯣꯏꯔꯥ ꯁꯤꯌꯔ ꯑꯃꯗ ꯁꯤꯌꯔ ꯍꯥꯏꯅꯩꯌꯦꯕꯀꯣ ꯃꯥꯔꯀꯦꯠꯇꯗꯤ ꯑꯗꯣ ꯁꯤꯦꯌꯔ ꯑꯃꯗ ꯍꯧꯖꯤꯛ ꯂꯨꯄꯥ ꯑꯩꯅ ꯃꯃꯥꯡ ꯆꯦꯛ ꯇꯧꯕꯗꯨꯕꯨ ꯂꯨꯄꯥ ꯇꯔꯥꯃꯉꯥ ꯄꯤꯕꯅꯦꯕ ꯂꯨꯄꯥ ꯇꯔꯥꯃꯉꯥ ꯈꯛꯇ ꯑꯩꯈꯣꯏꯅ ꯒꯣꯜꯗ ꯊꯥꯗꯔꯤ ꯑꯗꯣ ꯁꯤꯒꯤ ꯂꯨꯄꯥ ꯇꯔꯥꯉꯥꯁꯦ ꯑꯁꯤꯗꯅꯦ ꯁꯅꯥꯒꯤ ꯃꯥꯒꯤ ꯋꯦꯠ ꯁꯦ ꯀꯌꯥ ꯌꯥꯎꯏ ꯌꯥꯎꯗꯦ ꯑꯩꯈꯣꯏ ꯈꯪꯗꯦ ꯐꯖꯅ ꯖꯁ ꯃꯥꯒꯤ ꯁꯥꯔꯛꯄꯁꯦ ꯌꯨꯅꯤꯠ ꯍꯥꯏꯗꯤ ꯁꯤꯃꯩ ꯁꯥꯈ꯭ꯔꯦ ꯑꯗꯨ ꯁꯤꯒꯤ ꯁꯤꯃꯩꯒꯤ ꯄꯣꯠꯁꯦ ꯂꯨꯄꯥ ꯇꯔꯥꯉꯥ ꯑꯣꯏꯅ ꯆꯠꯂꯤ ꯑꯌꯥꯝ ꯄꯤꯛꯅꯗꯤ ꯁꯥꯔꯝꯃꯅꯦꯕ ꯃꯣꯏ ꯁꯥꯔꯤꯁꯦ ꯑꯗꯨ ꯁꯤ ꯍꯥꯏꯗꯤ ꯇꯥꯛꯇꯕꯅꯤꯅ ꯃꯣꯏꯅ ꯍꯥꯏꯁꯤ ꯁꯦꯌꯔ ꯑꯃ ꯂꯨꯄꯥ ꯇꯔꯥꯃꯉꯥ ꯁꯨꯃꯥꯏ ꯑꯣꯏꯅ ꯁꯥꯕꯅꯤꯅ ꯄꯣꯠꯇꯣ ꯍꯥꯏꯗꯤ ꯑꯩꯈꯣꯏꯒꯤ ꯑꯩꯈꯣꯏꯅ ꯁꯨꯃꯩ ꯀꯟꯁꯤꯜꯂꯤ ꯍꯥꯏꯗꯣ ꯐꯖꯅꯗꯤ ꯈꯪꯗ꯭ꯔꯦꯕ
ꯑꯣ ꯑꯗꯨ ꯑꯥ ꯍꯣ ꯍꯣꯏ ꯑꯗꯨꯃ ꯂꯩꯔꯦ ꯐꯔꯦ ꯑꯗꯨꯗꯤ ꯑꯗꯨ ꯅꯪꯅ ꯑꯩꯅ ꯈꯨꯝꯕꯗ ꯑꯩꯅ ꯍꯪꯕꯗꯅ ꯍꯥꯏꯗꯣꯏꯁꯦ ꯑꯦ ꯑꯩꯈꯣꯏꯒꯤꯗꯤ ꯑꯗꯨꯃꯥꯏꯅ ꯁꯅꯥ ꯑꯣꯏꯅ ꯗꯥꯏꯔꯦꯛ ꯆꯥꯡ ꯀꯌꯥꯗ ꯀꯌꯥ ꯂꯩꯕꯅꯣꯗ ꯂꯩꯇ꯭ꯔꯦ ꯁꯤꯌꯔ ꯑꯃ ꯍꯥꯏꯔꯒ ꯆꯠꯂꯤ ꯁꯤꯌꯔ ꯑꯃꯁꯤꯗ ꯂꯨꯄꯥ ꯑꯁꯨꯛ ꯁꯨꯃꯥꯏꯅ ꯆꯠꯂꯦꯅ ꯈꯨꯝꯒꯗꯕ ꯒ꯭ꯌꯥꯟ ꯇꯥꯔꯦꯀꯣ ꯑꯗꯨꯅ ꯑꯩꯅ ꯍꯪꯅꯤꯡꯉꯛꯁꯦ ꯅꯪꯅ ꯑꯁꯦꯡꯕ ꯍꯥꯏꯗꯣꯛꯄ ꯍꯥꯏꯗꯣꯛꯇꯕ ꯆꯥꯎꯧꯔꯥꯛꯄ ꯑꯗꯨꯝ ꯅꯪꯁꯦ ꯁꯌꯔ ꯀꯌꯥꯃꯨꯛꯇꯤ ꯂꯩꯁꯤꯜꯂꯒꯦ ꯁꯤꯅꯤꯗ ꯑꯩꯅ ꯅꯪꯉꯣꯟꯗ ꯍꯪꯉꯤꯁꯤꯅ ꯅꯪ ꯅꯁꯥꯒꯤ ꯑꯣꯏꯅ
ꯀꯩꯅꯣ ꯑꯩ ꯃꯃꯥꯡꯗꯁꯨꯅꯦ ꯀꯝꯄꯅꯤꯅ ꯁꯨꯃꯥꯏꯅ ꯁꯥꯔꯛꯏ ꯍꯥꯏꯗꯤ ꯄꯟꯕꯗꯤ ꯄꯟꯈꯤꯕꯅꯦꯕ ꯍꯣꯏ ꯑꯗꯨ ꯅꯪ ꯐꯖꯅ ꯂꯧꯁꯤꯟꯕꯗꯣ ꯀꯩꯅꯣ ꯇꯧꯔꯝꯃꯔ ꯍꯣꯏꯁꯦ ꯌꯥꯔꯁꯦ ꯑꯗꯨ ꯇꯣꯛꯁꯤꯁꯦ ꯍꯥꯏꯗꯤ ꯀꯝꯄꯅꯤꯅ ꯁꯨꯃꯥꯏ ꯁꯥꯔꯦ ꯍꯥꯏꯕꯗꯣ ꯑꯩ ꯈꯪꯗꯦ ꯍꯥꯏꯈꯤꯕꯅꯦꯕ ꯑꯗꯣ ꯍꯣꯏ ꯌꯥꯔꯦ ꯑꯩꯒꯤ ꯁꯤꯌꯥꯔꯁꯦ ꯑꯩꯅ ꯁꯨꯝ ꯃꯃꯥꯡ ꯑꯔꯣꯏꯕꯗ ꯌꯦꯡꯈꯤꯀꯥꯟꯗ ꯁꯤꯌꯔꯁꯦ ꯂꯤꯁꯤꯡ ꯑꯃ ꯆꯥꯝꯃꯉꯥ ꯍꯥꯏꯗꯣꯏꯔꯥ ꯁꯨꯃꯥꯏꯅ
ꯑꯣ ꯑꯗꯨꯗꯤ ꯍꯧꯖꯤꯛꯁꯦ ꯁꯤꯌꯔ ꯑꯃꯗ ꯍꯥꯏꯗꯤ ꯑꯩꯅ ꯍꯪꯉꯤꯁꯦ ꯑꯦꯛꯖꯦꯛꯂꯤ ꯑꯁꯨꯛꯇ ꯂꯩ ꯍꯥꯏꯕꯒꯤ ꯋꯥ ꯅꯠꯇꯦꯀꯣ ꯁꯤꯌꯔ ꯑꯃꯗ ꯂꯨꯄꯥ ꯇꯔꯥꯃꯉꯥꯃꯨꯛ ꯄꯤꯈ꯭ꯔꯒꯗꯤ ꯅꯪꯅ ꯍꯧꯖꯤꯛ ꯂꯩꯔꯤꯁꯦ ꯅꯪꯒꯤ ꯂꯤꯁꯤꯡ ꯑꯃꯒ ꯆꯥꯝꯃꯉꯥꯃꯨꯛꯀꯤ ꯁꯤꯌꯔꯗꯤ ꯂꯩꯔꯦ ꯍꯥꯏꯕꯅꯦꯕ ꯅꯠꯇ꯭ꯔꯥ ꯁꯤꯗ ꯅꯪꯅ ꯍꯌꯦꯡ ꯌꯣꯟꯒꯦ ꯍꯥꯏꯔꯒꯗꯤ ꯀꯩꯒꯨꯝꯕ ꯁꯦꯌꯔ ꯑꯃꯗ ꯂꯨꯄꯥ ꯀꯨꯟꯊ꯭ꯔꯥ ꯄꯤꯔꯛꯑꯒꯗꯤ ꯅꯪ ꯑꯃꯨꯛ ꯇꯣꯡꯖꯍꯧꯗꯣꯏꯅꯦꯕ ꯅꯠꯇ꯭ꯔꯥ ꯑꯗꯨ ꯀꯩꯒꯨꯝꯕ ꯍꯌꯦꯡ ꯑꯗꯨꯝ ꯁꯦꯌꯔ ꯑꯃꯁꯤꯅ ꯂꯨꯄꯥ ꯇꯔꯥꯗꯪ ꯇꯥꯈ꯭ꯔꯦ ꯍꯥꯏꯔꯁꯨ ꯅꯪ ꯑꯃꯨꯛ ꯃꯥꯡꯖꯗꯣꯏꯅꯦꯕ ꯅꯠꯇ꯭ꯔꯥ ꯁꯤꯅꯦꯕ
ꯑꯣ ꯃꯥꯅꯦ ꯑꯗꯨꯒ ꯃꯣꯏ ꯅꯨꯡꯉꯥꯏꯁꯤꯅ ꯑꯃꯨꯛ ꯍꯥꯏꯗꯤ ꯑꯩꯈꯣꯏ ꯁꯅꯥꯁꯦ ꯑꯩꯈꯣꯏꯒꯤ ꯏꯁꯥ ꯌꯨꯝꯗ ꯂꯩꯔꯗꯤ ꯍꯥꯏꯗꯤ ꯌꯨꯝꯗ ꯁꯅꯥꯁꯤ ꯁꯥꯔ ꯂꯩꯔ ꯀꯩꯅꯣ ꯇꯧꯔ ꯂꯩꯔꯗꯤ ꯄꯣꯠꯁꯦ ꯌꯣꯟꯕꯁꯨ ꯋꯥꯏꯗꯅ ꯑꯗꯩ ꯌꯣꯟꯕ ꯑꯣꯏꯔꯁꯨ ꯃꯥꯒꯤ ꯑꯩꯈꯣꯏꯒꯤ ꯑꯁꯥꯃꯟ ꯑꯁꯥꯃꯟꯗꯤ ꯌꯣꯟ ꯀꯥꯟꯗ ꯊꯥꯗꯦꯗꯅ ꯑ ꯁꯤꯗꯗꯤ ꯑꯗꯨꯒꯤ ꯄꯣꯠꯇꯣ ꯁꯥꯈꯤꯗꯕ ꯈꯣꯠꯈꯤꯗꯕ ꯍꯥꯏꯗꯤ ꯑꯦ ꯁꯤꯒꯤ ꯄꯣꯠꯁꯦ ꯁꯨꯃꯩ ꯀꯟꯁꯤꯜꯂꯒ ꯂꯩ ꯍꯥꯏꯕꯅꯤꯅ ꯑꯗꯨꯒꯤ ꯈꯨꯗꯣꯡꯆꯥꯥꯕ ꯍꯥꯏꯗꯤ ꯈꯨꯗꯛꯇ ꯌꯣꯟ ꯌꯥꯕꯒꯤ ꯃꯣꯏꯅ ꯑꯗꯨꯃꯥꯏꯁꯨ ꯊꯝꯕꯅꯦꯕ ꯃꯥꯔꯀꯦꯠ ꯃꯥꯔꯀꯦꯠ ꯍꯥꯏꯔꯦꯗꯅ ꯈꯨꯗꯛꯇ ꯌꯣꯟ ꯌꯥꯕꯒꯦ ꯁꯝꯅ ꯍꯥꯏꯔꯗꯤ ꯀꯔꯤ ꯃꯣꯏ ꯂꯣꯟꯗꯣ ꯀꯔꯤ ꯀꯃꯥꯏ ꯍꯥꯏꯅꯤ ꯏꯪꯂꯤꯁꯇꯒ ꯍꯥꯏꯔꯗꯤ ꯃꯣꯏ ꯏꯃꯥꯔꯖꯦꯟꯁꯤ ꯐꯟ ꯍꯥꯏꯗꯣꯏꯔꯥ ꯍꯥꯏꯗꯤ ꯀꯩꯅꯣꯝꯈꯛ ꯂꯥꯛꯑꯦ ꯁꯨꯝ ꯇꯧꯗ ꯈꯨꯗꯣꯡꯆꯥꯥꯕ ꯑꯃ ꯀꯩꯅꯣ ꯇꯧꯔꯦ ꯈꯣꯠꯂꯦ ꯍꯥꯏꯕꯒꯤ ꯑꯩꯅ ꯀꯛ ꯀꯛ ꯁꯞ ꯂꯩꯁꯤꯜꯂ ꯁꯨꯝ ꯊꯝꯝꯕꯩꯅꯤꯅ
ꯍꯣ ꯐꯔꯦ ꯐꯔꯦ ꯑꯗꯨꯗꯤ ꯃꯊꯪꯗ ꯁꯅꯥ ꯌꯥꯝ ꯂꯩꯕ ꯉꯝꯕ ꯑꯣꯏꯖꯔꯣ ꯑꯗꯣ ꯉꯁꯤꯒꯤꯗꯤ ꯊꯦꯡꯁꯨ ꯊꯦꯡꯉꯦ ꯄꯣꯊꯥꯅꯕ ꯇꯧꯔꯁꯤ
ꯑꯥ